ꯍꯜꯂꫭ ꯇꯥꯕ꯭ꯔꯣ꯫ ꯀꯠꯇ
ꯇꯋ ꯇꯥꯏꯌꯦ ꯃꯔꯛ ꯇꯥꯏ
ꯑꯣꯣ ꯑꯁ ꯀꯨꯜꯗ ꯀꯨꯏꯔꯦꯅꯦ
ꯀ ꯄꯔꯦ ꯃ
ꯎꯩꯅ ꯄꯥꯎ ꯐꯥꯎꯅꯒꯗꯕ ꯎꯝ ꯗꯣꯅꯤ ꯍꯥꯏꯁꯦ ꯃꯔꯨꯞꯕꯨ ꯀꯃꯥꯏ ꯀꯃꯥꯏ ꯎꯝ ꯀꯃꯥꯏ ꯀꯃꯥꯏ ꯂꯩꯔꯤ ꯍꯧꯖꯤꯛ ꯄꯣ
ꯃꯗꯨ ꯁꯨꯝ ꯂꯩꯔꯝꯃꯅꯤꯅ ꯁꯨꯝ ꯌꯥ ꯌꯥꯅꯕ ꯑꯗꯨꯝ ꯄꯪꯒꯩ ꯂꯩ ꯄꯪꯒꯩ ꯃꯔꯤ ꯑꯃ ꯂꯩꯅ
ꯍꯥꯏꯗꯤ ꯐ꯭ꯔꯤ ꯑꯣꯏꯕ ꯅꯠꯇ꯭ꯔꯕ ꯃꯇꯝ ꯍꯥꯏꯗꯤ ꯁꯨꯝ ꯊꯕꯛ ꯀꯨꯝꯕ ꯆꯤꯟꯕ꯭ꯔꯥ ꯍꯥꯏꯕ ꯑꯣ ꯋꯥꯔꯤ ꯎ ꯋꯥꯔꯤꯒꯨꯝꯕ ꯈ ꯈꯔ ꯁꯥꯟꯅꯕ ꯌꯥꯕ ꯅꯠꯇꯣ
ꯌꯥꯏ ꯌꯥꯏ ꯃꯔꯨꯞ ꯃꯔꯨꯞꯅ ꯑꯃꯨ ꯁꯥꯟꯅꯁꯦ ꯍꯥꯏꯗꯕ ꯋꯥꯅꯤꯅꯦ ꯑꯩꯗꯤ ꯁꯥꯟꯅꯁꯦꯗ ꯂꯩꯔꯔꯕꯅꯤ
ꯍꯣꯏꯅꯦ ꯑꯗꯨꯅꯤ ꯀꯨꯏꯩ ꯋꯥꯔꯤ ꯁꯥꯟꯅꯈꯤꯗꯕ ꯊꯕꯛ ꯑꯃꯝ ꯆꯤꯟꯅꯕꯅꯤꯅ ꯑꯗꯨꯁꯨ
ꯎꯝ
ꯆꯥꯛ ꯎꯝ ꯆꯥꯛ ꯏꯁꯤꯡꯗꯤ ꯀꯩꯀꯩ ꯇꯧꯔꯕ ꯉꯁꯤꯗꯤ ꯅꯨꯡꯗꯥꯡꯒꯤ
ꯃꯗꯨ ꯉꯁꯤꯗꯤ ꯑꯁ ꯀꯩꯅꯣ ꯇꯧꯔꯦ ꯃꯗꯨ ꯅꯨꯃꯤꯗꯥꯡ ꯑꯣꯏꯕꯁꯤꯗꯀꯣ ꯌꯥꯝ ꯊꯥꯎ ꯊꯨꯝ ꯆꯥꯅꯤꯡꯗ꯭ꯔꯦꯗ ꯀꯥꯡꯊꯣꯏ ꯑꯃꯒ ꯁꯤꯡꯖꯨ ꯑꯃꯒ ꯇꯧꯔꯒ ꯆꯥꯔꯦ ꯃ
ꯎꯝ ꯐꯩꯅꯦ ꯑꯗꯨꯗꯤ ꯍꯥꯎꯋ ꯏꯁꯥꯅꯤ
ꯎꯝ ꯃꯔꯨ ꯍꯣꯏꯗꯤ ꯆꯥꯛꯁꯤꯡ ꯎꯅꯔꯣ ꯀꯃꯥꯏꯅ ꯠꯇꯣꯒ
ꯎꯅꯗ꯭ꯔꯔꯤ ꯑꯩꯈꯣꯏꯁꯨ ꯀꯩꯅꯣ ꯇꯧꯔꯦ ꯆꯝꯐꯨꯠ ꯑꯃ ꯑꯩꯈꯣꯏꯒꯤ ꯊꯕꯤꯗꯣ ꯀꯥꯂꯦꯟꯒꯤ ꯑꯗꯨꯝ ꯆꯝꯐꯠꯂꯝ ꯇꯧꯔꯦ ꯑꯗꯨꯒ ꯑꯩꯈꯣꯏꯁꯨ ꯁꯤꯡꯖꯨ ꯑꯃꯒ ꯄꯥꯄꯣ ꯑꯃꯒ ꯇꯥꯎꯔꯦ ꯆꯥꯁꯦꯗ ꯍꯥꯏꯅꯅ
ꯌꯥꯅꯤ ꯌꯥꯅꯤ ꯑꯗꯨꯗꯤ ꯌꯥꯝ ꯍꯥꯎꯋꯤ ꯁꯥꯡꯉꯅꯦ
ꯑꯉꯥꯡꯁꯤꯡ ꯄꯥꯄꯣꯠ ꯆꯥꯅꯤꯡꯉꯤꯗꯅ ꯍꯟꯗꯛ ꯍꯗ ꯄꯥꯕꯣꯗꯣ ꯉꯁꯤ ꯆꯥꯁꯤꯗ ꯏꯅꯨꯄꯤꯗꯣ ꯎꯝ
ꯐꯩ ꯃꯔꯨꯞꯀꯤ ꯑꯉꯥꯡꯁꯤꯡꯗꯨ ꯀꯐꯨ ꯆꯥꯕ ꯈꯣꯠꯄ ꯍꯩꯔꯕ ꯍꯥꯏꯁꯦ
ꯑꯁ ꯍꯥꯏꯩꯔꯦ ꯍꯥꯏꯩꯔꯦ ꯆꯥꯔꯝꯅꯤ ꯍꯧꯖꯤꯛ ꯇꯣꯕꯤꯗꯣ ꯎꯝ
ꯆꯥ ꯑꯣ ꯐꯩꯅꯦ ꯃꯔꯨꯞ ꯑꯗꯨꯗꯤ ꯌꯥꯝꯅ ꯑꯉꯥꯡꯁꯤꯡꯗꯨꯕꯨ ꯀꯃꯥꯏ ꯀꯃꯥꯏ ꯁ꯭ꯀꯨꯜ ꯅꯨꯡꯁꯨꯜ ꯀꯥꯔꯕ ꯀ꯭ꯂꯥꯁ ꯅꯣꯡ ꯆꯠꯄ ꯀꯃꯥꯏ ꯇꯧꯔꯒꯦꯕ
ꯀꯥꯔꯦ ꯀꯥꯔꯦ ꯑꯃ ꯀꯩꯅꯣ ꯗꯣ ꯑꯍꯟꯗꯣ ꯑꯍꯟ ꯑꯃ ꯅꯨꯞ ꯅꯨꯄꯥ ꯃꯆꯥꯗꯣ ꯑꯍꯟꯗꯣ ꯃꯥꯗꯤ ꯍꯟꯗꯛ ꯄꯂꯥ꯭ꯁ ꯀꯩꯅꯣꯅꯦꯕ ꯊ꯭ꯔꯤꯅꯦꯕ ꯃꯥꯟꯀꯥꯏꯁꯦ ꯁꯀꯨꯜꯒ ꯗꯨ ꯐꯖꯟ ꯆꯠꯂꯜꯂꯦ ꯑꯗꯣ ꯇꯨꯏꯁꯟ ꯀꯩꯀꯩ ꯇꯧꯕ ꯑꯗꯨꯝ ꯌꯦꯡꯉꯒ ꯑꯩꯅ ꯆꯠ ꯑꯉꯥꯡ ꯑꯗꯨꯝ ꯁꯦꯟꯅ ꯂꯩꯔꯦ ꯍꯥꯏꯇꯥꯔꯦ ꯕꯔꯥ ꯕꯔꯦ ꯑꯗꯨꯅ ꯏꯇꯥꯎꯗ ꯄꯥꯎ ꯐꯥꯎꯔꯛꯄꯁꯤ ꯇꯧꯏ ꯏꯇꯥꯎ ꯊꯕꯛ ꯆꯤꯟꯕꯅꯤꯅ ꯅꯨꯡꯗꯥꯡꯒꯨꯝꯕ ꯅꯠꯇ꯭ꯔꯗꯤ ꯁꯥꯟꯅ ꯐꯪꯗ꯭ꯔꯃꯤꯅ ꯕ ꯅꯨꯡꯗꯥꯡ ꯑꯣꯏꯅ ꯇꯧꯔꯛꯏꯅꯦ
ꯃꯅꯤꯅꯦ ꯃꯔꯨꯞ ꯑꯁ ꯑꯉꯥꯡ ꯂꯩ ꯚꯥꯏ ꯊꯕꯛ ꯆꯤꯟꯒ꯭ꯔꯖꯥꯠꯅꯤ ꯃꯔꯨꯞ ꯃꯔꯨꯞꯇꯕꯨ ꯍꯟꯗꯛꯇ ꯂꯨꯍꯣꯡꯕꯩ ꯋꯥꯅꯤ ꯑꯩꯈꯣꯏꯗꯤ
ꯆꯍꯤ ꯃꯔꯤ ꯃꯉꯥ ꯃꯉꯥ ꯂꯨꯣꯡꯈꯤꯕ ꯑꯉꯥꯡꯈꯩ ꯆꯥꯎꯕꯒꯤ ꯈꯔ ꯊꯕꯛꯄꯨ ꯍꯥꯡꯉꯦ
ꯃꯥꯅꯤ ꯃꯥꯅꯤ ꯑꯗꯨꯅꯤ ꯈꯔ ꯄꯥꯝꯕꯅꯤ ꯎꯝ
ꯃꯔꯨꯞ ꯍꯥꯏꯔꯤ ꯃꯔꯨꯞꯅ ꯍꯦꯟ ꯈꯪ ꯃꯔꯨꯞꯁꯨ ꯍꯧꯖꯤꯛ ꯊꯦꯡꯅꯒ ꯈꯪꯅꯤ ꯑꯩꯅ ꯅꯍꯥꯟꯋꯥꯏ ꯍꯥꯏꯒꯤꯗ꯭ꯔꯣ ꯃꯔꯨꯞ ꯑꯩ ꯊꯕꯛ ꯌꯥꯝ ꯆꯤꯟꯂꯤ ꯊꯣꯛꯂꯛꯄ ꯌꯥꯔꯣꯏ ꯑꯗꯨ ꯑꯗꯥ ꯑꯉꯥꯡ ꯁꯦꯟꯅꯕ ꯑꯗꯨ ꯇꯧꯕ ꯍꯥꯏꯕꯗꯣ ꯃꯔꯨꯞꯁꯨ ꯍꯧꯖꯤꯛ ꯈꯪꯉꯝꯃꯅꯤ ꯍꯥꯏꯔꯤ ꯄꯣꯠꯇꯨ ꯊꯕꯛꯇꯨ ꯍꯥꯏꯗꯤ ꯑꯉꯥꯡꯕꯨ ꯁꯦꯟꯅꯗꯧꯔ ꯅꯨꯄꯤ ꯑꯉꯥꯡꯒꯤ ꯅꯨꯡꯉꯥꯏꯃꯁꯥ ꯅꯨꯡꯉꯥꯏꯇꯕꯒꯤ ꯆꯥꯛ ꯏꯁꯤꯡꯕꯨ ꯊꯣꯡꯒꯗ꯭ꯔꯥ ꯀꯩꯕꯨ ꯇꯧꯒꯗ꯭ꯔꯥ ꯍꯥꯏꯗꯤ ꯁꯨꯝ ꯂꯩꯗꯅ ꯃꯌꯥꯝ ꯑꯃ ꯇꯧꯗ ꯌꯥꯗꯦ ꯗꯦꯕ ꯑꯗꯨꯅ ꯃꯔꯨꯞ ꯂꯨꯕꯅꯤ ꯃꯔꯨꯞ ꯑꯗꯨ ꯑꯉꯥꯡꯁꯤꯡꯗꯨ ꯐꯖꯅ ꯊꯛꯁꯤ ꯈꯥꯁꯤ ꯍꯧꯔꯒꯅ ꯐꯖꯅ ꯈꯪꯍꯜꯂꯒ ꯀꯃꯥꯏ ꯀꯃꯥꯏꯅ ꯇꯧ ꯀꯃꯥꯏ ꯀꯃꯥꯏꯅ ꯇꯧꯅꯤ ꯑꯗꯨ ꯍꯥꯏꯗꯤ ꯑꯍꯟꯗꯅ ꯀꯃꯥꯏꯅ ꯍꯥꯏꯅꯤ ꯑꯃꯗꯅ ꯀꯃꯥꯏꯅ ꯍꯥꯏꯅꯤꯗ ꯑꯗꯨꯝꯕꯗꯨ ꯈꯛ ꯈꯪꯍꯜꯂꯒ ꯃꯔꯨꯞꯅ ꯈꯔ ꯈꯔ ꯋꯥꯔꯤ ꯋꯥ ꯇꯥꯌꯦ ꯐꯖꯅ ꯒꯌꯦꯟ ꯇꯅꯕ ꯀ꯭ꯂꯥꯁ ꯊ꯭ꯔꯤ ꯀꯔꯦ ꯍꯥꯏꯕ ꯅꯠꯇ꯭ꯔꯣ
ꯎꯝ ꯀꯥꯔꯦ ꯀꯥꯔꯦ ꯅꯨꯄꯥꯃꯆꯥꯗꯣ ꯎꯝ
ꯈꯔ ꯈꯔ ꯍꯥꯏꯕꯤ ꯈꯣꯠꯇꯅ ꯇꯧꯔꯒ ꯀꯣ
ꯃꯥꯅꯦ
ꯑꯍꯟꯁꯤꯡꯗ ꯀꯩꯗ ꯁꯨꯝ ꯃꯤꯒꯁꯨꯨꯝ ꯄꯨꯜꯂꯒ ꯐꯣꯟ ꯅꯨꯡ ꯌꯥꯝ ꯄꯥꯏꯍꯟꯗꯕꯤꯗꯀꯣ ꯃꯤꯒ ꯁꯨꯝ ꯄꯨꯜꯍꯜꯂꯒ ꯃꯣꯏꯗ ꯑꯩꯈꯣꯏꯒꯤꯗꯨ ꯅꯍꯥꯋꯥꯏ ꯁꯥꯟꯅ ꯈꯔ ꯆꯠ ꯊꯣꯛꯍꯜꯂꯒ ꯇꯧꯍꯜꯂꯨ ꯃꯔꯨꯞ
ꯃꯥꯅ ꯃꯥꯅ ꯆꯨꯝꯃꯤ ꯆꯨꯝꯃꯤ ꯃꯔꯨꯞꯅ ꯍꯥꯏꯕ ꯌꯥꯝ ꯆꯨꯝꯃꯤ ꯍꯣꯏ ꯑꯗꯨ ꯃꯔꯨꯞ ꯑꯉꯥꯡ ꯃꯔꯨꯞꯀꯤ ꯑꯉꯥꯡꯁꯤꯡꯗꯤ ꯀꯩꯅꯣ ꯇꯧꯃꯅꯤ ꯐꯅꯌꯥꯝ ꯆꯥꯎꯔꯝꯃꯅꯤꯅꯦ ꯀ꯭ꯂꯥꯁꯅ ꯀꯌꯥ ꯀꯥꯌꯥ ꯇꯝꯃꯕ ꯃꯨ ꯈ
ꯍꯟꯗꯛ ꯏꯆꯥꯅꯨꯄꯤ ꯑꯍꯟꯗꯨ ꯀ꯭ꯂꯥꯁ ꯇꯦꯟ ꯇꯥꯔꯦ
ꯑꯣ
ꯊꯥꯗꯣꯏꯅꯦ
ꯑꯣ ꯑꯁ ꯌꯥꯝꯃꯦꯅꯦ ꯎꯝ
ꯔꯒꯤꯒꯣꯃꯔꯣ ꯑꯁ ꯂꯥꯏꯔꯤꯛꯁꯤ ꯄꯥꯍꯟꯅꯉꯦ ꯈꯔ ꯍꯣꯠꯅ ꯋꯥ ꯋꯥꯕ ꯃꯣꯏ ꯀ꯭ꯂꯥꯁꯨꯛ ꯆꯠꯂ ꯑꯃꯨꯛ ꯇꯨꯏꯁꯟ ꯑꯃꯨꯛ ꯆꯠ ꯑꯃꯨꯛꯨ ꯆꯠꯂꯨ ꯇꯧꯕꯗꯨꯗꯀꯣ ꯃꯔꯣ ꯋꯥꯕ ꯑꯉꯥꯡꯁꯤꯡꯁꯤ ꯋꯥꯕ ꯅ ꯑꯗꯨ ꯋꯥꯔꯁꯨ ꯋꯥꯅ ꯈꯔ ꯋꯥꯔꯣ ꯍꯥꯏꯔꯒ ꯂꯥꯏꯁꯦꯟꯁ ꯍꯥꯞꯄ ꯍꯅ ꯑꯗꯨ ꯁꯪꯉ ꯈꯔ ꯄꯥꯍꯜꯂꯝꯃꯤ ꯍꯧꯖꯤꯛꯁꯨ ꯄꯥꯍꯜꯂꯝꯕꯅꯤ ꯁꯪꯉꯒ ꯑꯩꯅ ꯄꯥꯍꯜꯂꯝꯕ ꯑꯗꯨꯩ ꯅꯪ ꯏꯇꯥꯎ ꯐꯣꯟ ꯇꯧꯔꯛꯏꯗ ꯅꯪ ꯐꯖꯅ ꯒ꯭ꯌꯥꯟ ꯇꯥꯔꯝꯨꯀꯣ ꯍꯥꯏꯔ ꯊꯝꯃꯒ ꯑꯩ ꯁꯣꯝꯗ ꯊꯣꯛꯂꯛꯄꯅꯤ ꯅꯠꯇ꯭ꯔꯣ
ꯍꯥꯏꯗꯤ ꯄꯨꯡ ꯑꯃ ꯉꯥꯛꯇꯪ ꯑꯣꯏꯁꯨꯀꯣ ꯉꯍꯥꯛꯇꯪ ꯉꯁꯥꯏꯒꯤ ꯆꯠꯈꯤꯕ ꯇꯨꯏꯁꯟꯒꯤ ꯇꯥꯈꯤꯕꯉꯩꯗꯣ ꯌꯦꯡꯅꯕ ꯄꯨꯡ ꯑꯃꯇꯪ ꯑꯣꯏꯁꯨ ꯀꯥꯏꯊꯣꯛꯑꯒ ꯍꯥꯏꯗꯤ ꯄꯨꯛꯅꯤꯡ ꯆꯪꯅ ꯍꯥꯏꯇꯥꯔꯦ ꯐꯥꯟꯕ ꯐꯩꯕꯗ
ꯃꯥꯅꯦꯅꯦ ꯃꯔꯨꯞ ꯃꯔꯨꯞꯀꯤ ꯑꯇꯣꯝꯕꯤꯗꯨꯗꯤ ꯀꯥꯏꯝ ꯀꯃꯥꯏꯅ ꯇ ꯑꯇꯣꯝꯕꯤꯗꯨ ꯆꯍꯤ ꯍꯟꯗꯛ ꯃꯅꯥꯛ ꯍꯨ ꯇꯔꯨꯔ ꯀꯃꯥꯏꯅ ꯇꯧꯔꯒꯦꯅꯦ
ꯑ ꯍ ꯇ ꯋꯥꯔꯦ ꯍꯥꯏꯥꯏꯇꯣ ꯊꯥ ꯑꯅꯤꯃꯨꯛꯇ ꯉꯥꯏꯔꯦ ꯃꯅꯥ ꯍꯣꯠꯇꯣꯕ ꯑꯁ ꯑꯗꯨꯅꯤ ꯑꯁ ꯍꯧꯖꯤꯛ ꯎ ꯃꯥꯅꯦ ꯋꯥꯠꯇ꯭ꯔꯦ ꯏꯇꯥꯎ ꯎꯝ ꯁꯤꯡꯉꯦ ꯁꯤꯡꯉꯦ ꯁꯤꯇꯥꯎ ꯁꯤꯉꯦ ꯄꯖꯦꯅ ꯀꯩꯅꯣ ꯇꯧꯗꯦ ꯏ ꯉꯥꯏꯁꯨ ꯈꯔ ꯇꯧꯔꯦ ꯍꯥꯏꯇꯥꯔꯦ ꯑꯉꯥꯡꯅꯤꯅ
ꯎꯝ
ꯍꯌꯦꯡ ꯏꯇꯥꯎ ꯑꯗꯨꯅꯤ ꯅ ꯀꯩꯅꯣ ꯇꯧꯀꯥꯟꯗ ꯑꯗꯨꯝ ꯕꯥꯇꯣꯟ ꯇꯧꯔꯛꯀꯦ ꯏꯇꯥꯎ ꯑꯗꯨꯒ ꯑꯗꯨꯝ ꯀꯩꯅꯣ ꯇꯧꯔ ꯂꯥꯛꯇꯕ ꯌꯥꯗꯦ ꯏꯇꯥꯎ ꯊꯕꯛ ꯆꯤꯟꯂꯁꯨ ꯎꯝ ꯎꯝ ꯍꯣꯏ
ꯕꯥꯇꯣꯟ ꯇꯧꯗ꯭ꯔ ꯐꯥꯎ ꯑꯩ ꯉꯟꯇꯅ ꯂꯥꯛꯑ ꯁꯦꯝ ꯁꯥꯕ ꯂꯥꯛꯑꯗꯧꯅꯤ ꯀꯩꯅꯣ ꯃꯇꯥꯎ ꯃꯇꯥꯎ ꯒꯤꯕꯨ ꯑꯩꯅ ꯂꯥꯛꯇꯕ ꯀꯃꯥꯏꯅ ꯉꯝꯃꯣꯏꯀꯩꯅꯣꯅꯦ
ꯃꯥꯅꯤ ꯃꯥꯅꯤ ꯍꯣꯏ ꯑꯗꯨꯅꯦ ꯑꯗꯨ ꯏꯇꯥꯎ ꯑꯗꯨ ꯆꯥꯛ ꯆꯥꯗꯕꯁꯨ ꯀꯨꯏꯔꯦ ꯏꯇꯥꯎ ꯊꯕꯛ ꯑꯃ ꯑꯗꯨꯝ ꯆꯤꯟꯅꯕꯅꯤꯅ ꯍꯌꯦꯡ ꯅꯣꯡꯃ ꯐꯖꯅ ꯑꯉꯥꯡ ꯀꯩꯀꯩ ꯃꯅꯥ ꯍꯨꯠꯄ ꯀꯩꯀꯩ ꯂꯣꯏꯔꯀꯣ ꯇꯞꯅ ꯑꯉꯥꯡꯁꯤꯡ ꯒ ꯌꯥꯎꯔꯒ ꯏꯇꯥꯎꯒꯤꯁꯨ ꯏꯆꯥꯅꯨꯄꯤꯗꯨꯁꯨ ꯀꯩꯁꯨ ꯄꯨꯂꯞ ꯌꯥꯎꯔꯒꯀꯣ ꯄꯤꯅꯤꯛ ꯑꯃ ꯀꯣꯛ ꯆꯠꯂꯒ ꯀꯣꯛ
ꯌꯥꯏ ꯐꯦꯃꯤꯂꯤ ꯃꯈꯩ ꯑꯃ ꯆꯠꯁꯦ
ꯍꯣꯏ ꯏꯇꯥꯎ
ꯎꯝ ꯍꯣꯏꯅꯦ ꯑꯗꯨ ꯏꯃꯥꯟꯅꯕꯒꯁꯤꯡ ꯀꯩꯀ ꯍꯟꯗꯛꯀꯤ ꯏꯇꯥꯎꯒꯤ ꯆꯨꯔꯥꯛꯀꯣꯟꯗ ꯊꯦꯡꯅꯕ ꯍꯥꯏꯗꯨꯅꯤ ꯀꯨꯏꯔꯦ ꯊꯦꯡꯅꯗ ꯏꯁꯥ ꯏꯁꯥ ꯏꯁꯥ ꯏꯁꯥꯒꯤ ꯏꯊꯧ ꯈꯩ ꯆꯠꯅꯒꯤꯒꯥꯟꯗ ꯊꯦꯡꯅ ꯐꯪꯗꯕꯗꯣ ꯏꯇꯥꯎꯒꯤ ꯏꯇꯥꯎꯒꯤ ꯊꯧꯗꯣꯛ ꯋꯥꯊꯣꯛ ꯊꯦꯡꯅꯗꯤ ꯊꯦꯡꯅꯧ
ꯃꯥꯅꯤ ꯆꯨꯃꯦ ꯑꯗꯨꯅꯤ ꯄꯨꯔꯥ ꯄꯨꯟꯕ ꯍꯥꯏꯗꯨꯅꯤ ꯑꯗꯨꯏ ꯅꯨꯃꯤꯠꯇꯨꯗ ꯍꯥꯏꯗꯤ ꯃꯣꯏꯁꯨ ꯃꯊꯧ ꯑꯃꯝ ꯆꯤꯟꯕꯅꯤꯅꯀꯣ
ꯑꯗꯨꯅꯤ ꯏꯇꯥꯎ ꯏꯇꯥꯎꯒꯤ ꯗꯦꯕꯔꯗꯨ ꯀꯔꯃꯗꯨ ꯑꯩꯈꯣꯏ ꯉꯥꯏ ꯋꯥꯅ ꯑꯩ ꯏꯃꯥꯟꯅꯕꯈꯩꯗꯁꯨꯥꯎ ꯍꯥꯏꯔꯈꯦ ꯏꯥꯎꯒꯤꯁꯨ ꯁꯨꯃꯥꯏꯅ ꯋꯥꯠ ꯆꯪꯗꯅ ꯈꯣꯠꯇꯅ ꯏꯇꯥꯎ ꯅꯨꯃꯤꯠꯇꯨ ꯃꯇꯝ ꯅꯨꯡ ꯂꯦꯞꯈ꯭ꯔꯕ ꯅꯠꯇ꯭ꯔꯣ ꯃꯊꯪ
ꯂꯦꯄ ꯈ꯭ꯔꯦ ꯂꯦꯄ ꯈ꯭ꯔꯦ ꯃꯊꯪ ꯃꯊꯪ ꯅꯨꯃꯤꯠ ꯊꯥ ꯑꯅꯤꯃꯨꯛ ꯍꯥꯏꯇꯥꯔꯦ ꯊꯥ ꯑꯅꯤꯃꯨꯛꯇ ꯉꯥꯏꯔꯦ ꯑꯩꯈꯣꯏꯒꯤ ꯎ
ꯍꯣꯏ ꯑꯗꯨꯗꯤ ꯑꯩꯁꯨ ꯑꯩꯒꯤ ꯑꯩꯒ ꯁꯨꯝ ꯅꯛꯅꯕ ꯏꯃꯥꯟꯅꯕ ꯏꯇꯥꯎꯁꯤꯡꯅ ꯍꯥꯏꯔꯒꯦ ꯏꯇꯥꯎꯒꯤ ꯑꯉꯥꯡ ꯑꯉꯥꯡꯒꯤ ꯆꯨꯔꯀꯨꯔꯟ ꯋꯠ ꯑꯗꯨꯅ ꯑꯗꯨꯗ ꯑꯣꯏꯅ ꯐꯖꯅ ꯄꯨꯜꯂꯁꯤ ꯈꯣꯠꯂꯁꯤ ꯀꯣ ꯑꯩꯈꯣꯏ ꯃꯈꯩꯗꯣ ꯑꯗꯣ ꯉꯥꯒꯗꯣ ꯍꯥꯎ ꯊꯣꯑꯂꯛ ꯈꯔ ꯆꯥꯎꯕ ꯂꯩꯔꯦꯀꯣꯅ ꯆꯥ
ꯃꯥꯏ ꯆꯥ ꯆꯥꯎꯅ ꯇꯧꯔꯗꯅꯤ ꯀꯩꯅꯣ ꯆꯥꯅꯨꯄꯤ ꯀꯩꯅꯣ ꯃ ꯇꯝꯊꯟꯗꯅꯤꯅ ꯍꯥꯏꯗꯤ ꯅꯨꯄꯤ ꯑꯃ ꯌꯥꯎ ꯖꯕꯥꯥꯏꯁꯤ ꯌꯥꯝ ꯐꯌꯦꯕ ꯏꯇꯥꯎ ꯏꯇꯥꯎꯒꯤ ꯑꯇꯣꯝꯕ ꯏꯆꯥꯅꯨꯄꯥ ꯑꯗꯨꯕꯨ ꯀꯃꯥꯏꯅ ꯇꯧꯔꯒꯦ ꯍꯧꯖꯤꯛꯄꯨ ꯀ꯭ꯂꯥꯁ
ꯇꯥꯎ ꯃꯥꯁꯨ ꯀꯂ꯭ꯥꯁ ꯀꯩꯅꯣ ꯃꯨꯛꯗꯤ ꯀꯥꯔꯦ ꯑꯩꯗꯤ ꯈꯔ ꯈꯔ ꯀꯥꯟꯅꯔꯤꯕꯅꯤ ꯇ ꯃꯥ ꯍꯧꯖꯤꯛ ꯀꯦꯖꯤ ꯋꯥꯟ ꯀꯦꯖꯤ ꯇꯨꯗ ꯀꯥꯔꯛꯑꯦ
ꯑꯣ ꯍꯣꯏꯅꯦ ꯆꯍꯤ ꯈꯔ ꯒꯦꯞ ꯂꯩꯈꯤꯕꯅꯦ ꯑꯩꯁꯨ
ꯍꯣꯏ ꯍꯣꯏ ꯑꯗꯨꯒꯤ ꯑꯉꯥꯡꯗꯣ ꯍꯧꯖꯤꯛ ꯁ꯭ꯀꯨꯜ ꯀꯍ ꯂꯩ ꯆꯠꯄ ꯍꯧꯔꯤꯕ ꯅꯔꯁ ꯅꯁꯨ ꯂꯣꯏꯖꯕꯅꯤꯀꯣ ꯃꯥꯁꯨ ꯑ ꯃꯥꯗꯤ ꯂꯥꯏꯔꯤꯛ ꯂꯥꯏꯁꯨ ꯍꯣꯏ ꯃꯈꯣꯡ ꯃꯈꯨꯝ ꯃꯈꯣꯡ ꯃꯈꯀꯨ ꯇꯨꯟ ꯕꯣꯟ ꯁꯟꯅꯒꯦ ꯄꯥꯄꯥ ꯕꯥ ꯄꯥꯕꯨꯡ ꯑꯩ ꯕꯣꯟ ꯁꯥꯟꯅꯩ ꯈꯣꯠꯀꯦꯗ ꯀꯟꯅ ꯍꯥꯏꯔ ꯂꯩꯔꯦꯅꯦ
ꯃꯥꯅꯤ ꯃꯥꯅꯦ ꯑꯗꯨ ꯍꯣꯏꯅꯦ ꯀꯂ ꯁꯥꯟꯅꯟꯗꯣꯅꯤ ꯍꯣꯏꯅꯦ ꯍꯣꯏꯅꯦ ꯌꯨꯝꯗꯥ ꯋꯥꯏꯔꯒꯨꯝꯕ ꯀꯩꯒꯨꯝꯕ ꯀꯣ ꯇꯞꯇ ꯄꯨꯔꯒ ꯑꯉꯥꯡꯗꯣ ꯃꯈꯣꯡ ꯃꯈꯨꯠ ꯈꯤꯇꯪ ꯁꯤꯡꯅꯕ ꯍꯥꯏꯇꯥꯔꯦ ꯃꯥꯅ ꯄꯥꯝꯖꯕ ꯑꯩꯈꯣꯏꯒꯤ ꯃꯁꯥꯟꯅꯗꯣ ꯑꯗꯨꯝ ꯂꯥꯏꯔꯤꯛꯁꯨ ꯄꯥꯍꯟꯕ ꯑꯗꯒꯤ ꯕꯣꯜꯁꯨ ꯁꯥꯟꯅꯍꯟꯕ ꯑꯗꯨꯃꯥꯏꯅ ꯇꯧꯔꯒ ꯑꯗꯨꯝ ꯆꯂꯟꯗꯣꯅꯦꯗ ꯍꯥꯏꯗꯤ ꯑꯉꯥꯡꯅ ꯍꯥꯏꯗꯤ ꯃꯥꯒꯤ ꯒꯥꯏꯗꯂꯥꯏꯟꯗ ꯐꯖꯅ ꯄꯤꯕꯤꯕ ꯍꯥꯏꯇꯥꯔꯦ ꯄꯤꯛꯏ ꯉꯩꯗ ꯃꯥꯅ ꯑꯄꯥꯝꯕꯗꯣ
ꯑꯩꯅꯁꯨ ꯃꯥꯃꯅꯕꯨ ꯕꯣꯜ ꯁꯥꯟꯅꯅꯤꯡꯉꯤ ꯁꯥꯟꯅꯍꯟꯒꯦ ꯇꯧꯅꯦ ꯍꯧꯖꯤꯛꯀꯥꯟꯗꯤ ꯍꯥꯏꯗꯤ ꯐꯨ ꯕꯣꯜ ꯁꯥꯟꯅꯕ ꯈꯣꯠꯄꯁꯤ ꯑꯗꯨꯝ ꯀꯥꯟꯅꯔꯦꯕ
ꯀꯅꯤ ꯀꯥꯟꯅꯩ ꯀꯥꯟꯅꯩ
ꯐꯥꯎꯕꯕꯨ ꯐꯥꯎꯕ ꯀꯕꯨꯗꯤ ꯋꯥꯔꯁꯨ ꯂꯥꯏꯔꯤꯛ ꯂꯩꯁꯨ ꯕꯕꯣꯟ
ꯎꯝ ꯃꯥꯟꯅꯤ ꯏꯇꯥꯎ ꯃꯥꯟꯅꯤ ꯀꯥꯟꯅꯩ ꯏꯇꯥꯎ
ꯑꯗꯨꯒꯤ ꯏꯁꯨ ꯃꯥꯅꯕꯨ ꯄꯥꯝꯕ ꯃꯁꯥꯅ ꯄꯥꯝꯗ ꯇꯧꯇꯕꯨ ꯄꯥꯡ
ꯏꯇꯥꯎ ꯑꯗꯨ ꯅꯤꯡꯗꯥꯡꯋꯥꯏꯔꯝꯒꯨꯝꯕ ꯀꯩꯒꯨꯝꯕ ꯑꯗꯨꯝ ꯑꯉꯥꯡꯁꯤꯡꯗꯣ ꯑꯗꯨꯝ ꯄꯨꯊꯣꯛꯒ ꯍꯥꯏꯇꯥꯔꯦ ꯅꯨꯄꯤꯗꯨꯕꯨꯗꯤ ꯇꯨꯏꯁꯟ ꯆꯠꯂꯁꯨ ꯍꯥꯏꯇꯥꯔꯦ ꯑꯇꯣꯝꯕꯗꯣ ꯑꯗꯨꯝ ꯄꯨꯊꯣꯛꯑꯒ ꯃꯈꯣꯡ ꯃꯈꯨꯠ ꯁꯤꯡꯅꯕ ꯍꯥꯏꯇꯥꯔꯦ ꯃꯁꯥꯁꯨ ꯑꯩꯈꯣꯏ ꯐ꯭ꯔꯦꯁ ꯑꯣꯏꯅꯕ ꯅꯨꯡꯉꯥꯏ ꯀꯤꯡꯒꯨꯝ ꯀꯩꯒꯨꯝ ꯑꯗꯨꯝ ꯄꯨꯊꯣꯛꯄ ꯅꯠꯇ꯭ꯔꯣ ꯊꯤꯒꯦ
ꯑ ꯑ ꯅꯣꯡꯃꯣꯏ ꯗ ꯆꯠꯂꯦ ꯃꯣꯏ ꯅꯥꯀꯟꯗ ꯂꯄꯥꯛ ꯑꯃ ꯂꯩꯌꯦ
ꯑꯥ
ꯑꯍꯟ ꯃꯈꯩ ꯁꯥꯟꯅꯕꯗꯣ ꯎꯗ ꯗꯨꯏꯅꯦ ꯃꯥꯁꯨ ꯁꯥꯟꯅꯒꯦ ꯍꯥꯏꯁ ꯗꯨꯃꯥꯏꯅ ꯂꯝꯄꯥꯛꯥꯛꯇ ꯑꯩꯅ ꯋꯥꯀꯤꯡ ꯁꯨꯝ ꯄꯨꯊꯣꯛꯄꯤꯕ ꯈꯔ ꯈꯔ ꯑꯗꯣ ꯑꯍꯟ ꯃꯈꯩ ꯁꯥ ꯕꯣꯟ ꯁꯥꯟꯅꯕꯗꯨ ꯎꯕꯗꯀꯣ ꯄꯥꯕꯨꯡ ꯑꯩꯁꯨ ꯕꯣꯟ ꯁꯥꯟꯅꯅꯤ ꯕꯣꯟ ꯁꯥꯟꯅꯅꯤ ꯇꯧꯔꯒ ꯕꯨꯠꯇꯨ ꯂꯩꯕꯤꯔꯦ ꯑꯩꯅ
ꯎꯝ
ꯗꯤ ꯀꯥꯎꯋꯥꯖꯤ ꯅꯤꯌꯣꯝ ꯆꯨꯞꯅ ꯈꯔ ꯀꯥꯎꯋꯛꯄ ꯍꯥꯏ ꯇꯥꯔꯦ ꯎꯝ ꯑ ꯎꯝ ꯁꯤꯗꯤ ꯌꯥꯅꯤꯌꯦ ꯎꯝ ꯑꯩꯈꯣꯏꯖꯦ ꯁꯨꯝ ꯁꯥꯟꯅ ꯄꯥꯝꯃꯛꯄꯅꯤꯅ ꯈꯪꯉꯤꯅ
ꯥꯇꯥꯎ ꯆꯨꯝꯃꯦ ꯑꯗꯨꯅꯦ ꯏꯇꯥꯎꯍꯣꯏꯁꯨ ꯅꯍꯥꯟꯋꯥꯏ ꯕꯣꯟ ꯀꯩꯀꯩ ꯐꯖꯅ ꯑꯗꯨꯝ ꯊꯋꯥꯏ ꯌꯥꯎꯅ ꯁꯥꯟꯅꯔꯛꯄꯅꯤꯅꯀꯣ ꯗꯩ ꯏꯇꯥꯎꯒꯤ ꯏꯆꯥꯅꯨꯞ ꯄꯥꯁꯨ ꯑꯗꯨꯝ ꯃꯤ ꯑꯣꯏꯍꯟꯗꯕ ꯌꯥꯗ ꯕꯣꯜ ꯐꯖꯅ ꯁꯥꯟꯅꯕ ꯑꯩꯈꯣꯏꯒꯤ ꯎꯝ ꯃꯥꯅꯤ
ꯈꯪꯉꯝꯕꯁꯨ ꯌꯥꯏꯌꯦꯕꯀꯣ
ꯎꯝ ꯍꯣꯏ ꯑꯗꯨꯅꯤ
ꯃꯥꯅ ꯃꯥꯎꯗꯁꯨ ꯈꯔ ꯄꯤꯊꯣꯛꯑꯝꯕ ꯑꯣꯏꯗꯣꯏꯅꯤꯗ ꯄꯣꯠꯇꯣ ꯑꯩꯅ ꯈꯪꯕ ꯍꯥꯏꯗꯤ ꯃꯥꯅ ꯄꯥꯝꯕꯩꯗꯣ ꯍꯥꯏꯗꯤ ꯅꯨꯄꯤꯗꯨꯗꯤ ꯄꯥꯝꯗ꯭ꯔꯕꯅꯤ ꯅꯨꯄꯥ ꯑꯣꯏꯅ ꯄꯥꯝꯃꯦꯗꯅ
ꯃꯥꯅꯤ ꯏꯇꯥꯎ ꯍꯣꯏ ꯏꯇꯥꯎ ꯑꯗꯨꯗꯤ ꯏꯇꯥꯎ ꯏꯆꯥ ꯅꯨꯨꯄꯤꯁꯨ ꯃꯥꯒꯤ ꯑꯄꯥꯝꯕ ꯑꯃꯗꯤ ꯂꯩꯔꯝꯒꯅꯤꯗ ꯍꯥꯏꯗꯤ ꯗꯤ ꯃꯥꯒꯤꯀꯣ ꯍꯥꯏꯗꯤ ꯇꯦꯟ ꯂꯣꯏꯔꯒ ꯃꯥꯅ ꯇꯝ ꯇꯝꯅꯤꯡꯕ ꯍꯥꯏꯇꯥꯔꯦ ꯑꯩꯈꯣꯏꯒꯤ ꯂꯥꯏꯟ ꯑꯃ ꯍꯥꯏꯇꯥꯔꯦꯅꯦ ꯃꯥꯒꯤ ꯑꯃ ꯑꯗꯨꯝ ꯂꯩꯖꯔꯝꯒꯅꯤ ꯎꯝ
ꯂꯩꯔꯦ ꯃꯥꯗꯤ ꯃꯌꯥꯝꯒꯤ ꯁꯦꯕꯥ ꯇꯧꯕ ꯄꯥꯝꯃꯤ ꯈꯣꯠꯂꯦ ꯀꯟꯅꯥ ꯍꯥꯏ ꯂꯩꯅꯦ ꯑꯩꯈꯣꯏꯒꯤ ꯀꯩꯅꯣꯒꯨꯝꯕ ꯑꯩꯈꯣꯏꯒꯤ ꯁꯦꯟꯇ꯭ꯔꯦꯜꯒꯤ ꯄꯥꯕ꯭ꯂꯤꯛ ꯁꯥꯔꯚꯤꯁ ꯑꯩꯈꯣꯏ ꯑꯦ ꯄꯤ ꯑꯩꯆ ꯁꯤ ꯒꯨꯝꯕ ꯊꯥꯔꯒ ꯊꯕꯛ ꯏꯈꯥꯡ ꯇꯧꯒꯦꯅ ꯀꯟꯅ ꯍꯥꯏ ꯂꯩꯔꯦ ꯑꯗꯨ ꯃꯥꯁꯨ ꯄꯥꯝꯕꯅꯤꯅ ꯍꯣ ꯐꯔꯦ ꯑꯩ ꯇꯧ ꯇꯧ
ꯎꯝ ꯃꯥꯅꯤ ꯍꯣꯏ ꯏꯇꯥꯎ ꯑꯗꯣ ꯋꯥꯔꯤꯁꯨ ꯅꯨꯡꯉꯥꯏꯔꯤ ꯍꯌꯦꯡ ꯅꯣꯡꯃ ꯐꯖꯅ ꯏꯇꯥꯎ ꯄꯨꯜꯂꯁꯤ ꯆꯥꯛ ꯑꯥꯃ ꯆꯥꯔꯒꯀꯣ ꯑꯉꯥꯡꯁꯤꯡꯒꯀꯣ ꯑꯗꯨꯃꯥꯏꯅ ꯇꯧꯔ꯭ꯁꯤ ꯏꯇꯥꯎ ꯏꯇꯥꯎ ꯊꯝꯖꯔꯦ ꯊꯝꯃꯦ